ꯇꯥꯏꯌꯦ
ꯐꯖꯅ ꯇꯥꯕ꯭ꯔꯣ
ꯐꯖꯅ ꯁꯤꯇꯤꯛꯁꯤꯡꯦꯡ ꯇꯥꯏ
ꯑꯣ ꯅꯪꯒꯤꯁꯨ ꯁꯦꯡꯅ ꯇꯥꯏ
ꯑ ꯀꯔꯤ ꯏꯟꯁꯥꯡ ꯆꯥꯔꯁꯨ ꯍꯥꯏꯁꯤꯒꯦ
ꯉꯊꯤꯁꯦ ꯑꯁ ꯑꯗꯨꯝ ꯃꯍꯥꯎꯗꯕ ꯆꯥꯏꯗ ꯌꯦꯔꯨꯝ ꯊꯣꯡꯉꯦ
ꯑ ꯍꯥꯎꯕꯗꯤꯅꯦ ꯑ
ꯌꯦꯔꯨꯝ ꯊꯣꯡꯉꯦ ꯑꯗꯨꯒ ꯃꯣꯔꯣꯛ ꯃꯦꯠꯄ ꯑꯃ ꯆꯥꯔꯦ
ꯎꯝ
ꯀꯅ ꯈꯦꯔꯝꯎ ꯌꯥꯥꯏ ꯆꯥꯎ ꯀꯦ
ꯑꯁ ꯍꯥꯎꯕꯅꯤ ꯍꯥꯏ ꯑꯗꯨꯗꯣ
ꯎꯝ
ꯌꯨꯕꯤꯒ ꯑꯩꯗꯤ ꯑꯗꯨꯝ ꯆꯥꯛ ꯆꯥꯗ
ꯆꯥꯛꯇꯪ
ꯆꯥꯛ ꯏꯟꯁꯥꯡꯒꯣ ꯑꯗꯨꯝ ꯆꯥꯦ ꯐꯀ ꯇꯧꯔꯑꯦ ꯑꯩꯈꯣꯏꯗꯤ ꯆꯥꯕꯁꯨ ꯉꯔꯥꯡ ꯉꯔꯥꯡꯒꯤ ꯆꯥꯕꯅꯦ ꯑꯃꯨꯛ ꯍꯂꯒ ꯎꯝ ꯎꯝ
ꯅ ꯍ ꯇ ꯂꯩ ꯂꯩ ꯍꯥꯕꯗ
ꯍꯥꯥ
ꯍꯥꯏꯗꯤ ꯉꯔꯥꯡꯒꯤ ꯀꯩ ꯌꯦꯟꯖꯥꯡꯅꯣ ꯍꯥꯏꯕ
ꯍꯣꯇꯦꯜꯗ ꯂꯩꯕ ꯏꯟꯁꯥꯡ ꯀꯣꯏꯔꯥ ꯁꯟꯒꯤ ꯃꯅꯨꯡꯒꯤꯗꯣ
ꯑꯣ
ꯇꯗ ꯆꯥꯏ ꯑꯥ ꯍꯔꯣꯏ ꯉꯥꯏꯍꯥꯛ ꯂꯩꯔꯒ ꯏꯃꯥꯟꯕꯤ ꯑꯩꯈꯣꯏꯗ ꯁꯤꯡꯖꯨ ꯆꯥꯕ ꯑꯃꯨꯛ ꯆꯒꯅꯤ
ꯑꯣ ꯏꯃꯥꯟꯅꯕꯤ ꯍꯣꯏꯗ ꯃꯥꯟꯗꯦꯗ ꯏꯃꯥꯟꯅꯕ ꯌꯥꯎꯕ ꯃꯥꯜꯂꯤꯗ
ꯏꯃꯥꯟꯅꯕꯁꯨ ꯏꯃꯥꯟꯅꯕꯤꯁꯨ ꯂꯣꯏ ꯆꯠꯇꯣꯏꯅꯦ
ꯎꯝ ꯑꯗꯨꯗꯅꯦ
ꯎꯝ
ꯐꯩ ꯐꯩ ꯆꯠꯀꯗꯕꯅꯦ ꯍꯌꯦꯡꯋꯥꯏ ꯍꯅꯨꯔ ꯆꯠ ꯆꯥꯕ ꯅꯠꯇꯦ
ꯑꯗꯨꯅꯤ ꯁꯤꯡꯖꯨ ꯆꯥꯍꯧꯗ꯭ꯔꯗꯤ ꯑꯩꯈꯣꯏꯗꯤ ꯂꯩꯕ ꯉꯝꯗꯦ
ꯎꯝ
ꯎꯝ
ꯗꯤ ꯃꯣꯔꯣꯛꯇꯤ ꯌꯥꯝ ꯄꯥꯝꯃꯝꯅꯤꯅ
ꯍꯣꯏ ꯃꯔꯣꯛꯗꯤ ꯆꯥꯛ ꯆꯥꯅꯦ
ꯃ ꯆꯥꯏ ꯀꯅ ꯅꯨꯄꯤ ꯀ
ꯆ ꯇꯈꯅꯤ ꯄꯁꯤꯗꯦ
ꯃꯣꯔꯣꯛ ꯐꯖꯅ ꯆꯥꯏ
ꯃꯣꯛ ꯂꯩꯇ꯭ꯔꯗꯤ ꯍꯤꯡꯕ ꯉꯝꯔꯣꯏ
ꯑꯗꯨ ꯖ ꯂꯩꯗ
ꯍꯥ
ꯑꯗꯨꯗꯤ ꯍꯥꯏꯖꯂꯦꯕ
ꯑꯁ ꯃꯔꯣ ꯂꯩꯇ꯭ꯔꯗꯤ ꯍꯡꯕ ꯉꯝꯗꯦ ꯃꯔꯣꯛ ꯂꯩꯇꯥꯗꯤ ꯑꯁ
ꯆꯠꯂꯗꯤ ꯃꯣꯛ ꯂꯩꯇ꯭ꯔꯗꯤ ꯑꯩꯈꯣꯏꯅ ꯁꯣ ꯍꯣꯜꯂꯤꯕ ꯒꯨꯝꯕ ꯌꯥꯎꯗꯕꯒ ꯆꯞ ꯃꯥꯟꯅꯔꯦ
ꯑꯅꯦ
ꯀꯩꯅꯣꯗꯤ ꯆꯔꯆꯀꯨꯝꯕꯗꯤ ꯆꯔꯆꯇꯤ ꯄꯨꯡ ꯀꯌꯥꯗ ꯆꯠꯀꯦ ꯅꯪꯗꯤ
ꯍꯥꯥ
ꯆꯔꯁꯇ ꯄꯨꯡ ꯀꯦ ꯆꯠ ꯀꯦ
ꯑꯩ ꯉꯁꯤ ꯆꯔꯆ ꯆꯠꯇ꯭ꯔꯦ ꯅꯦꯛꯁ ꯋꯤꯡ ꯑꯃꯨꯛ ꯆꯠꯂꯅꯤ
ꯑꯣ ꯅꯨꯡꯊꯤꯟꯗ ꯑꯣꯏꯅ
ꯅꯦꯛꯁ ꯋꯤꯛꯇ
ꯑꯣ ꯃꯊꯪꯗ ꯎꯝ
ꯃꯁꯤ ꯆꯠꯇ꯭ꯔꯦ
ꯅꯠꯇ꯭ꯔꯒ ꯑ ꯍꯤꯡ ꯊ ꯍꯤꯡ ꯇꯨꯝꯃꯗ ꯇꯨꯒ ꯇꯧ ꯃꯥꯗ
ꯍꯌꯦꯡ ꯑꯩ ꯍꯁꯄꯤꯇꯥꯜ ꯆꯥꯠꯅꯤꯡꯉꯥꯏ ꯂꯩꯕ ꯑꯗꯨꯒꯤ ꯊꯕꯛ ꯂꯩꯕꯀꯣ ꯎꯝ ꯁꯤ ꯆꯠꯇꯕ
ꯎꯝ ꯑꯣꯛꯀꯦ ꯅꯪꯒꯤ ꯀꯣꯏꯕꯒ ꯆꯠꯇ꯭ꯔꯣ ꯍꯥꯏꯗꯤ ꯊꯥꯝꯕꯥꯜ ꯍꯦꯛꯄ ꯊꯥꯔꯣꯒꯤ ꯐꯣꯇꯣ ꯀꯥꯞꯄ ꯅꯃꯥꯟꯅꯕꯤ ꯅꯃꯥꯟꯅꯕꯁꯤꯡ ꯇꯧꯔꯒ
ꯑꯗꯨꯒꯨꯝꯕ ꯃꯐꯝꯗ ꯆꯠꯇꯦꯗ
ꯀꯩꯒꯤ ꯅꯣꯏ ꯑꯗꯨꯣꯝ ꯁ꯭ꯋꯥꯏꯖꯗꯁꯨ ꯂꯩꯗꯥꯏꯅꯦ ꯄꯥꯠ ꯃꯆꯥ ꯃꯆꯥ
ꯂꯩꯔꯝ ꯈꯪꯗꯦꯗꯥ ꯂꯩꯔꯝꯅꯤ ꯑꯗꯨ ꯆꯠꯇꯦ ꯑꯩꯈꯣꯏꯗꯤ ꯑꯗꯨꯒꯨꯝꯕ ꯆꯠꯂꯗꯤ ꯃꯐꯝ ꯂꯞ ꯂꯥꯞꯄꯗ ꯑꯗꯨꯝ ꯆꯠꯂꯦ
ꯎꯝ ꯍꯧꯖꯤꯛꯀꯥꯟ ꯑꯗꯨꯝ ꯀꯩꯅꯣ ꯌꯥꯝ ꯀꯥꯞꯅꯗꯥꯏꯅꯦ ꯅꯨꯄꯥ ꯅꯨꯄꯤ ꯀꯣꯏꯕ ꯆꯠꯂꯒ ꯑꯗꯨꯝ ꯀꯩꯕ ꯊꯔꯣ ꯊꯝꯕꯥꯜꯒ ꯈꯨꯠꯇꯒ ꯄꯥꯏꯔꯒ
ꯑꯩꯈꯣꯏꯗꯤ ꯑꯗꯨꯒꯒꯨꯝꯕ ꯇꯧꯗꯦ
ꯎꯝ
ꯕꯤꯠ ꯂꯩꯇꯦ ꯑꯗꯨꯃꯥꯏꯅ ꯇꯧꯅꯤꯡꯉꯥꯏ
ꯎꯝ ꯍꯣꯏ ꯃꯥꯅꯤꯗ ꯅꯨꯄꯥꯁꯨ ꯂꯩꯇꯝꯅꯤꯅ ꯀꯅꯥꯒꯥ ꯆꯠꯂꯨꯅꯤ
ꯑꯅꯤ
ꯉꯁꯤꯁꯨ ꯅꯣꯡ ꯇꯥꯒꯗ ꯃꯥꯜꯂꯒꯥ ꯁꯥꯔ ꯂꯩꯔꯦꯅꯦ
ꯍꯣꯏ ꯅꯣꯡ ꯇꯥꯔꯗꯤ ꯌꯥꯝ ꯅꯨꯡꯉꯥꯏꯒꯅꯤ ꯅꯣꯡ ꯇꯥꯔꯗꯤ ꯏꯪꯂꯒꯥꯀꯣ
ꯖꯝ ꯖꯝ ꯖꯝ ꯑꯝꯇ ꯍꯩꯊꯔꯗꯤ ꯀꯣ ꯑꯗꯨ ꯑꯣꯏꯔꯗꯤ ꯅꯨꯡꯉꯥꯏꯗꯧꯅꯦꯕ
ꯅꯣꯡꯃꯒꯕꯗꯤ ꯐꯖꯅ ꯅꯣꯡꯗ ꯇꯥꯔꯣ ꯇꯥꯕꯤꯔꯗꯤ ꯌꯥꯝ ꯅꯨꯡꯉꯥꯏꯒꯗꯕ ꯇꯨꯝꯕ ꯌꯥꯝ ꯅꯨꯡꯉꯥꯏꯌꯦ ꯅꯣꯡ ꯇꯥꯔꯗꯤ
ꯎꯝ ꯑꯗꯨ ꯃꯥꯒꯤ ꯅꯣꯡ ꯇꯥꯔꯒꯥ ꯇꯨꯝꯕ ꯅꯨꯡꯉꯥꯏꯕ ꯍꯥꯏꯁꯦ ꯆꯦꯛꯀꯤ ꯑꯃꯨꯛ ꯁꯥꯔꯒ ꯖꯤꯡꯒꯔꯅ ꯖꯤꯡꯒꯔ ꯃꯈꯣꯟ ꯇꯥꯔ ꯇꯗ꯭ꯔꯗꯤ ꯅꯨꯡꯉꯥꯏꯇꯦꯕ ꯑꯗꯨꯒ ꯃꯥꯒꯤ ꯆꯦꯛꯀꯤ ꯆꯤꯛꯒꯤ ꯁꯔꯁꯨ ꯃꯥꯒꯤ ꯖꯤꯡꯒꯥꯒꯤ ꯃꯈꯣꯟꯗꯣ
ꯎꯝ
ꯀꯥꯟꯗꯟ ꯄꯨꯔꯥ ꯑꯁ ꯑꯗꯨꯗꯤ ꯑꯗꯨꯒꯤ ꯃꯍꯥꯎꯗꯨꯗꯤ
ꯑꯗꯨꯅꯦ ꯃꯈꯣꯟꯗꯣ ꯇꯥꯔꯒ ꯇꯨꯝꯕꯗꯣ ꯌꯥꯝꯝ ꯅꯨꯡꯉꯥꯏꯅꯦ
ꯎꯝ ꯅꯨꯡꯁꯤꯠ ꯈꯔꯥ ꯁꯤꯠꯂꯛꯄꯩ ꯎꯔ ꯒꯥ ꯇꯧꯔꯒꯥ
ꯍꯟꯗꯛꯁꯤ ꯅꯣꯡ ꯏꯆꯨ ꯆꯨꯗꯦ ꯀꯔꯤ ꯇꯧꯕꯩꯔꯥ ꯈꯪꯗꯦ
ꯈꯪꯗꯦ ꯑꯩꯗꯤ ꯅꯪꯅ ꯅꯥꯁꯥꯛ ꯐꯖꯊꯣꯔꯛꯄꯩ ꯃꯥꯜꯂꯦꯗ
ꯍꯥꯎ
ꯅꯪ ꯅꯁꯛ ꯑꯗꯨꯝ ꯐꯥꯖꯊꯣꯛꯔꯛꯄꯩ ꯃꯥꯜꯂꯦ
ꯐꯅꯤꯗꯦꯦ
ꯀꯩꯒꯤ ꯇꯥꯅꯤꯡꯗꯕꯔꯥꯅꯦ
ꯆꯔꯉ ꯇꯅꯤ
ꯅꯣꯡ ꯑꯗꯨ ꯃꯥꯅꯦ ꯅꯠꯇ꯭ꯔꯥ ꯅꯣꯡ ꯇꯥꯗꯕꯒ ꯅꯪꯒ ꯀꯩꯁꯨ ꯁꯛꯀ ꯃꯔꯤ ꯂꯩꯅꯗꯦꯕ
ꯑꯗꯨꯅꯦ ꯃꯔꯤ ꯂꯩꯅꯗꯦ
ꯑꯗꯨꯅꯤ ꯅꯪ ꯉꯥꯎꯕ꯭ꯔꯥ ꯈꯪꯗꯦ ꯅꯣꯡ ꯅꯣꯡꯒ ꯁꯛꯀ ꯀꯅꯥ ꯃꯔꯤ ꯂꯩꯅꯒꯦꯕ
ꯈꯪꯗꯦ ꯑꯩꯁꯨ ꯏꯃꯥꯟꯅꯕꯤ ꯑꯩꯈꯣꯏ ꯀ꯭ꯂꯥꯁ ꯆꯠꯄꯗ ꯍꯜꯂꯛꯄ꯭ꯔꯥ ꯍꯜꯂꯛꯇꯕ꯭ꯔꯥ ꯈꯪꯗꯦ ꯑꯩꯩ ꯉꯥꯁꯤ ꯀ꯭ꯂꯥꯁ ꯆꯠꯇꯕ
ꯀꯩꯒꯤ
ꯊꯕꯛ ꯌꯥꯝꯕꯒꯤꯅꯦ ꯐꯤ ꯁꯨꯅꯤꯉꯥꯏ ꯌꯨꯝ ꯁꯅꯤꯡꯉꯥꯏ ꯂꯥꯏꯕꯒꯤ ꯑꯩꯗꯣ ꯍꯌꯦꯡ ꯌꯨꯝꯗ ꯂꯩꯔꯣꯏꯕ ꯑꯗꯨꯒꯤ ꯊꯕꯛꯇꯣ ꯌꯦꯡꯉꯕ ꯍꯣꯁꯄꯤꯇꯥꯜ ꯆꯠꯂꯒ ꯑꯃꯨꯛ ꯍꯜꯂꯛꯄ ꯀ ꯇ ꯃꯣꯏ ꯌ ꯃꯣꯣꯔꯗꯤ ꯇꯥꯜꯂꯦꯕ
ꯎꯝ ꯃꯣꯏ ꯑꯗꯨꯒꯤ ꯑꯗꯨꯝ ꯂꯩꯕꯗꯨꯗꯤ ꯃꯣꯏ ꯑꯇꯣꯞꯄ ꯑꯇꯣꯞꯄ ꯐꯦꯃꯤꯂꯤ ꯐꯦꯃꯤꯂꯤꯒꯤ ꯇꯥꯏꯞꯇꯧꯕꯁꯨ ꯑꯗꯨꯝ ꯃꯤ ꯃꯌꯥꯝ ꯌꯥꯝꯌꯥꯝ ꯂꯩꯕ꯭ꯔꯥ
ꯍꯣꯏ ꯃꯤꯃꯤ ꯌꯥꯝ ꯌꯥꯝ ꯂꯩꯌꯦꯦ ꯑꯌꯥꯝꯕꯅ ꯏꯁꯇꯨꯗꯦꯟ ꯑꯌꯥꯝꯕꯅ ꯏꯁꯇꯨꯗꯦꯟ ꯂꯩꯕꯅꯤ ꯑꯩꯈꯣꯏ ꯁꯥꯏꯠꯇꯗꯤ ꯀ ꯄꯤꯁ꯭ꯔꯥ
ꯎꯝ ꯑꯗꯨ ꯃꯣꯏꯒꯤ ꯅꯨꯄꯤꯒꯤ ꯅꯨꯄꯥꯒ ꯄꯨꯟꯗ꯭ꯔꯣ ꯍꯥꯏꯗꯤ ꯄꯨꯟꯗ꯭ꯔ ꯑꯩ ꯇꯣꯉꯥꯟ ꯇꯣꯉꯥꯟ ꯈꯥꯏꯗꯣꯛ ꯇ꯭ꯔꯕ
ꯈꯣꯡꯗꯦꯗ ꯑꯗꯨꯝ ꯑꯗꯨꯝ ꯂꯩꯗ
ꯎꯝ ꯑꯗꯦ ꯑ ꯃꯥꯒꯤꯦ ꯍꯣꯏ ꯑꯗꯨꯕꯨꯗꯤ ꯀꯩꯅꯣ ꯗꯥꯏꯔꯦꯛ ꯍꯣꯁꯇꯦꯜꯃꯛ ꯅꯠꯇꯕꯅꯤꯅ ꯎꯝ ꯍꯥꯏꯗꯤ ꯃꯁꯥ ꯃꯁꯥꯒꯤ ꯑꯣꯏꯅ ꯎꯝ ꯃꯁꯥ ꯃꯁꯥ ꯏꯁꯥꯒꯤ ꯑꯣꯏꯅ ꯂꯩꯕ ꯂꯥꯛꯅꯕ ꯉꯥꯛꯇꯅꯤꯅ
ꯎꯝ ꯑꯗꯨꯅꯤ ꯑꯗꯨꯇꯤꯗꯦꯟ ꯉꯥꯛꯇ ꯑꯗꯨꯁꯨ ꯑꯩꯈꯣꯏꯒꯤ ꯇ꯭ꯔꯥꯏꯕ ꯉꯥꯛꯇꯅꯦꯕ ꯂꯩꯕꯗ ꯃꯤ ꯑꯇꯣꯞꯄ ꯖꯥꯇꯤ ꯊꯝꯗꯦꯕ
ꯐꯅꯦ
ꯑꯗꯨꯗꯦ ꯑꯗꯨꯒꯤ ꯑꯗꯨꯒ ꯑꯩꯈꯣꯏ ꯂꯩꯕꯁꯤꯡꯁꯨ ꯈꯨꯣꯟ ꯑꯅꯛꯄ ꯑꯗꯨꯝ ꯂꯣꯏ ꯈꯪꯅꯕ ꯉꯥꯛꯇꯅꯦꯕ ꯂꯩꯕꯁꯦ ꯑꯗꯨꯒꯤ
ꯎꯝ ꯐꯩꯌꯦ ꯐꯩꯌꯦ ꯑꯗꯨꯅ ꯃꯌꯥꯝ ꯄꯨꯟꯅ ꯍꯥꯏꯗꯤ ꯈꯪꯅ ꯆꯥꯟꯅꯕ ꯃꯌꯥꯝ ꯑꯣꯏꯅ ꯇꯧꯔ ꯂ ꯂꯩꯕꯤꯕꯨꯗꯅ
ꯎꯝ ꯁꯤ ꯔꯦꯟ ꯃꯄꯣꯛꯁꯦ ꯑꯩꯈꯣꯏ ꯈꯨꯣꯟꯒꯤ ꯃꯤꯅꯦꯕ ꯑꯗꯨꯒꯤ ꯑꯩꯈꯣꯏ ꯈꯨꯟꯒꯤ ꯃꯤ ꯉꯥꯛꯇ ꯑꯗꯨꯝ ꯂꯩꯃꯤꯟꯅꯕꯅꯦ
ꯐꯩ ꯐꯩ ꯑꯗꯨꯅ ꯍꯥꯏꯗꯤ ꯍꯌꯡ ꯍꯥꯏ ꯈꯤꯇꯪ ꯑꯅꯥ ꯑꯌꯦꯛ ꯑꯣꯏꯔꯣ ꯑꯃ ꯑꯣꯏꯔꯣ ꯀꯩꯅꯣꯃ ꯌꯥꯎꯔ ꯃꯇꯝꯗ ꯑꯗꯨꯝ ꯄꯥꯎ ꯌꯨꯝꯒ ꯄꯥꯎ ꯐꯥꯎꯅꯕꯅꯤ ꯈꯪꯗꯦ ꯍꯥꯏꯗꯤ ꯑꯗꯨ ꯈꯤꯇꯪ ꯁꯥꯐꯗꯣꯏꯅꯦꯕ
ꯎꯝ
ꯍꯥꯏꯗꯤ ꯃꯐꯝ ꯈꯪꯗꯕ ꯖꯒꯥꯗ ꯂꯩꯕꯒꯗꯤ ꯅꯠꯇ꯭ꯔꯥ
ꯃꯥꯅꯤ ꯑꯗꯨꯅꯤ ꯍꯥꯏꯕꯗꯤ ꯔꯣꯏꯖ ꯑꯁꯤ ꯑꯁꯦꯡꯕ ꯍꯥꯏꯒꯦꯀꯣ ꯔꯦꯟ ꯂꯩꯕꯁꯦ ꯃꯤꯇꯩꯩꯒꯤ ꯌꯨꯝꯗꯗꯤ ꯄꯥꯛ ꯂꯩꯕ ꯅꯨꯡꯉꯥꯏꯇꯦ ꯑꯁꯁꯦꯡꯕ ꯍꯥꯏꯕꯗ ꯍꯣꯏ ꯃꯤ ꯈꯔꯁꯨ ꯂꯩ ꯃꯤ ꯈꯔꯁꯨ ꯐꯕ ꯂꯩꯌꯦꯦ ꯃꯤ ꯈꯔꯗꯤ ꯑꯗꯨꯝ ꯑꯩꯈꯣꯏꯕꯨ ꯑꯗꯨꯝ ꯌꯦꯡꯁꯤꯟꯕ ꯂꯩꯕꯗꯣ ꯃꯤ ꯈꯔ ꯀ ꯍꯥꯏꯁꯤꯔꯥ
ꯑꯗꯨꯃꯥꯏꯅ ꯑꯗꯨꯃꯥꯏꯅ ꯌꯦꯡꯁꯤꯟꯕꯗꯨꯁꯨ ꯐꯠꯇꯦꯗ ꯍꯥꯏꯗꯤ
ꯑꯩꯈꯣꯏꯒꯤ ꯐꯦꯃꯤꯂꯤꯒꯤ ꯃꯔꯤ ꯃꯇꯥ ꯂꯥꯛꯄꯁꯤꯡꯗꯣ ꯑꯗꯨꯝ ꯉꯥꯡꯉꯒ ꯆꯩꯔꯒ ꯑꯗꯨꯝ ꯇꯧꯕꯗꯣ ꯑꯗꯨ ꯑꯗꯨꯝ ꯇꯧꯋꯦꯕ ꯁꯤ ꯅꯍꯥꯟ ꯏꯃꯥꯟꯅꯕꯤ ꯑꯃ ꯇꯦꯔꯥꯗ ꯂꯩꯕꯅꯦ ꯑꯗꯨ ꯃꯣꯏꯗꯣ ꯑꯗꯨꯝ ꯇ ꯃꯣꯏ ꯑꯩꯈꯣꯏꯗ ꯔꯤꯂꯦꯁꯟ ꯉꯥꯛꯇꯅꯦꯕ ꯅꯣꯡꯃꯈꯛ ꯀꯃꯥꯏꯅ ꯀꯃꯥꯏꯅ ꯇꯧꯕ꯭ꯔꯥ ꯍꯥꯏꯅ ꯑꯩꯈꯣꯏꯗ ꯂꯥꯛꯄꯅꯦꯕ ꯇꯣꯏꯒꯤ ꯑꯁ ꯑ ꯇꯨꯅ ꯄ ꯇ ꯎꯝ ꯆꯥꯡꯂꯒꯈꯣꯏ ꯍꯣꯏ ꯅꯨꯄꯤꯁꯤꯡꯗ ꯏꯌꯥꯝꯕ ꯏꯁꯇ꯭ꯔꯤꯡ ꯉꯥꯛꯇ ꯑꯗꯨꯝ ꯍꯥꯞꯂꯒ ꯁꯥꯕ ꯑꯃꯝꯇꯅ ꯑꯗꯨꯝ ꯂꯩꯒꯜꯂꯦꯅ ꯃꯥꯗꯤ ꯀ꯭ꯔꯦꯁꯤ ꯈꯔ ꯃꯤꯒꯤ ꯄ꯭ꯔꯥꯏꯚꯦꯁꯤꯕꯨ ꯔꯦꯁꯄꯦꯛꯁꯨ ꯇꯧꯗꯦ ꯑꯗꯨꯝ ꯊꯣꯡ ꯍꯥꯖꯤꯜꯂꯨꯀ ꯑꯁ ꯆꯪꯗꯅ ꯉꯥꯛꯊꯣꯛꯄꯗꯣ ꯅꯨꯄꯥꯅꯦ ꯑꯗꯨꯁꯨ ꯀꯠꯆꯕꯨꯗꯣ
ꯑꯍꯜꯂꯃ
ꯑ
ꯎꯝ
ꯑꯦꯝ ꯌꯨꯗ ꯄ꯭ꯔꯣꯐꯦꯁꯥꯔ ꯑꯣꯏꯅ ꯇꯧꯕ ꯃꯥꯜꯂꯦ ꯃꯥꯗꯣ
ꯑꯦ ꯑꯗꯨꯒ ꯃꯥꯒꯤ ꯀꯩꯅꯣ ꯈꯪꯗꯕ ꯂꯥꯏꯔꯤꯛ ꯍꯩꯔꯁꯨ ꯂꯥꯏꯔꯤꯛ ꯍꯩꯔꯁꯨ ꯂꯥꯏꯔꯤꯁꯨ ꯈꯪꯗ꯭ꯔꯤ ꯀꯥꯟꯗꯦꯗ
ꯑꯗꯨꯅꯤ ꯀꯔꯤꯒꯤ ꯂꯥꯛꯄ꯭ꯔꯥ ꯑꯇꯣ ꯑꯗ ꯐꯖꯅ ꯑꯁ ꯁꯥꯎꯅꯤꯡꯕꯗꯣ ꯑꯍꯟ ꯑꯣꯏꯕꯅꯤꯅ ꯃꯥ ꯃꯆꯤꯟ ꯈꯨꯝꯅꯤꯡꯗꯨꯅ ꯆꯠꯂ ꯑꯃꯨꯛ ꯑꯩꯈꯣꯏ ꯍꯟꯕ ꯃꯇꯝꯗ ꯑꯩꯈꯣꯏ ꯅꯨꯄꯤ ꯑꯃꯗꯨꯅ ꯍꯥꯏ ꯃꯥꯜꯂꯦ ꯑꯩꯈꯣꯏ ꯃꯔꯤꯝꯇꯥ ꯏꯆꯦꯁꯤꯡꯅꯦꯅ ꯀꯔꯤ ꯑꯗꯨꯝ ꯍꯥꯏꯕ꯭ꯔꯣ ꯍꯥꯏꯅꯣ ꯃꯃꯥꯟꯅꯕꯤꯗꯨꯅ ꯑꯃꯨꯛ ꯍꯥꯏꯕ ꯃꯥꯜꯂꯦꯕ ꯇꯨꯀꯠꯆꯩ ꯑꯗꯨꯒꯨꯝꯕꯗꯣ
ꯃꯥꯅꯦ ꯑꯗꯨꯕꯨꯗꯤ ꯃꯤ ꯃꯈꯜ ꯃꯈꯟꯁꯦ ꯃꯥꯟꯅꯗꯕꯅꯤꯅꯀꯣ ꯍꯥꯏꯗꯤ ꯃꯤ ꯑꯃꯒ ꯃꯤ ꯑꯃꯒ ꯃꯥꯟꯅ ꯌꯥꯗꯕꯅꯤꯅ
ꯑꯗꯨꯅꯤ
ꯑꯗꯨꯕꯨ ꯈꯪꯗꯤ ꯈꯪꯒꯗꯕꯅꯤ ꯃꯤꯒꯤ ꯃꯤ ꯑꯃ ꯃꯤ ꯑꯃ ꯍꯥꯏꯕꯁꯦ ꯑꯩꯈꯣꯏꯒꯤ ꯖꯥꯇꯤ ꯑꯣꯏꯒꯦꯔꯥ ꯑꯃꯒꯤ ꯖꯥꯇꯤ ꯑꯣꯏꯒꯦꯔꯥ ꯑꯗꯨꯝ ꯑꯩꯈꯣꯏꯅ ꯃꯥ ꯃꯤꯗꯨꯗ ꯎꯠꯐꯝ ꯊꯣꯛꯄ ꯀꯩꯅꯣꯗꯨꯗꯤ ꯎꯠꯄꯤꯒꯗꯕꯅꯦꯕ ꯑꯦꯅꯤ ꯄꯩꯁꯥ ꯄꯥꯏꯕ ꯏꯅꯥꯛ ꯈꯨꯟꯕ ꯂꯥꯏꯔꯕ ꯑꯗꯨ ꯊꯤꯗꯅ ꯈꯪꯒꯗꯕꯅꯤ ꯃꯥꯒꯤ ꯃꯥꯒꯤ ꯂꯩꯔꯤꯕ ꯂꯦꯕꯦꯜꯗꯨꯗꯁꯨ ꯀꯨꯝꯊꯔꯣꯏꯗꯕꯅꯦꯕ
ꯎꯝ ꯑꯗꯨ ꯃꯤ ꯈꯔꯗꯤ ꯌꯥꯝ ꯐꯩꯌꯦ ꯁꯤ ꯁꯤꯅꯥꯝꯗ ꯂꯩꯕꯈꯣꯏ ꯑꯗꯨꯗꯤ ꯍꯣꯏ ꯑꯗꯨꯝ ꯌꯥꯝ ꯐꯕꯅ ꯀꯣꯏꯔꯥꯛ ꯄꯨꯥ ꯆꯥꯛ ꯆꯥꯔꯒ ꯍꯥꯜꯂꯣ ꯑꯗꯨꯣ ꯇꯥ ꯃꯤ ꯈꯔꯗꯤ ꯌꯥꯝ ꯐꯩꯕ ꯂꯩꯥꯏꯣ
ꯎꯝ ꯑꯗꯨꯝ ꯂꯣꯏ ꯐꯕ ꯂꯩꯗ
ꯎꯝ ꯑꯗꯨ ꯅꯨꯄ ꯑꯗꯨꯗꯤ ꯑꯁꯦ ꯌꯥꯝ ꯇꯨꯀꯠꯆꯩ ꯑꯃ ꯑꯣꯏꯔꯒ ꯅꯨꯄꯤꯒꯤ ꯔꯨꯝꯗ ꯑꯝꯇ ꯄ ꯊꯣꯡꯗꯣ ꯊꯣꯡꯕꯣ ꯊꯤꯟꯁꯨ ꯊꯤꯟꯗꯦ ꯑꯩꯈꯣꯏꯗꯣ ꯑꯞ ꯏꯁꯇꯦꯔ ꯂꯩꯕꯅꯤꯅꯀꯣ ꯀꯔꯇꯦꯟꯅ ꯈꯔ ꯑꯗꯨꯝ ꯍꯥꯞꯄꯒ ꯂꯩꯕꯅꯤꯕꯣ ꯃꯁꯥ ꯃꯆꯥ ꯏꯁꯇꯔꯤꯦꯡ ꯈꯛꯇ ꯑꯗꯨꯝ ꯍꯥꯞꯂꯒ ꯑꯗꯨꯝ ꯁꯤꯡꯖꯨ ꯆꯥꯟꯉ ꯁꯦꯟꯕꯒ ꯂꯩꯕꯅꯦꯕ ꯑꯁ ꯀꯊꯤꯟꯗ ꯍ ꯇꯔꯒꯂ ꯉꯥꯡꯕꯗꯣ ꯑꯁ ꯈꯨꯄꯥꯡ ꯌꯥꯝ ꯊꯥꯅꯤꯡꯅꯁꯦꯡꯕ ꯑꯗꯨꯗ ꯈꯨꯄꯥꯛ ꯍꯩ ꯊꯥꯗꯤ ꯒ꯭ꯔꯦꯍꯁꯦ ꯑꯩꯈꯣꯏꯒꯤ ꯂꯩꯀꯥꯏꯁꯨ ꯅꯠꯇꯦ ꯑꯩꯈꯣꯏꯒꯤ ꯈꯨꯣꯟꯁꯨ ꯅꯠꯇꯕꯅꯤꯅ ꯑꯃꯨꯛ ꯇꯧꯕꯤꯔꯗꯤ ꯄ꯭ꯔꯣꯕ꯭ꯂꯦꯝꯗꯣ ꯆꯥꯎꯔꯛꯀꯅꯦꯕ
ꯃꯥꯅꯦ ꯃꯥꯅꯦ ꯊꯣꯛꯇꯣꯏꯅꯦ ꯍꯦꯛꯇ ꯈꯤꯇꯪꯇꯗ ꯑꯗꯨꯝ ꯂꯥꯟꯗ꯭ꯔꯁꯨ ꯂꯥꯟꯕ ꯇꯥꯒꯗꯣꯏꯅꯤꯅꯦ ꯍꯥꯏꯗꯤ
ꯎꯝ ꯁꯥꯎꯅꯤꯡ ꯑꯗꯨꯒ ꯑꯩꯈꯣꯏ ꯆꯠꯁꯨ ꯆꯠꯇ꯭ꯔꯤꯉꯩꯗ ꯒꯦꯠꯇꯣ ꯆꯠꯂꯒ ꯆꯕꯤ ꯂꯣꯟꯕꯤꯕꯅꯤꯗ ꯑꯗꯨ ꯅꯨꯄꯥꯗꯣ
ꯎꯝ ꯃꯥꯏ ꯃꯥꯥꯏ ꯃꯤꯃꯤꯒꯤ ꯃꯤ ꯃꯤꯖꯦꯒꯣ ꯃꯥꯟꯅꯗꯝꯅꯤꯅ ꯑꯗꯨ ꯆꯦꯛꯁꯤꯟꯅ ꯂꯩꯌꯣ ꯅꯣꯏ ꯑꯗꯨꯝ ꯁ꯭ꯋꯥꯏꯗ ꯂꯩꯕ ꯈꯣꯠꯄꯒ ꯇꯧꯕꯗꯗꯤ ꯑꯗꯨꯝ ꯑꯗꯨꯝ ꯁ꯭ꯋꯥꯏꯗ ꯂꯣꯏ ꯐꯠꯇꯦ ꯍꯥꯏꯕ ꯅꯠꯇꯦ ꯑꯗꯨꯝ ꯇꯝꯕ ꯉꯝꯗꯦꯗꯅ ꯍꯥꯏꯗꯤ ꯅꯨꯡꯗꯥꯡ ꯑꯊꯦꯡꯕꯗ ꯑꯣꯏꯔꯣ ꯑꯃꯗ ꯑꯣꯏꯔꯣ ꯍꯜꯂꯛꯄ ꯈꯂꯄꯗꯗꯤ ꯌꯦ ꯌꯦꯡꯉꯣ
ꯍꯧꯛꯖꯤꯛ ꯑꯩꯈꯣꯏ ꯂꯥꯏꯕ ꯐꯐꯝꯅꯗꯤ ꯑꯁ ꯐꯖꯅ ꯁꯦꯐꯇꯤ ꯑꯣꯏꯕꯅꯤ ꯒꯦꯇ ꯆꯣ ꯀꯦꯔ ꯄꯆꯅ ꯀ ꯌꯣꯠꯀꯤ ꯑꯗꯨꯝ ꯌꯣꯠꯀꯤ ꯒꯦꯠ ꯑꯣꯏꯕꯒꯦꯀꯣ ꯆꯅ ꯑꯗꯨꯝ ꯇꯧꯋꯤꯗ ꯑꯗꯨꯒ ꯑꯁ ꯑꯗꯨꯅ ꯅꯨꯄꯥꯗꯨꯗꯤ ꯅꯨꯡꯗꯥꯡ ꯕꯣꯔꯣ ꯄꯨꯡꯕꯣꯔꯣ ꯄꯨꯡ ꯑꯃ ꯐꯥꯎ ꯑꯗꯨꯝ ꯅꯨꯄꯤꯒꯤ ꯔꯨꯝꯗ ꯆꯠꯂꯒ ꯔꯨꯝ ꯑꯗꯨꯝ ꯆꯦꯛ ꯇꯧꯋꯦ ꯍꯥꯏ ꯅꯨꯄꯥꯗꯣ ꯑꯗꯨꯒꯤ ꯏꯃꯥꯟꯕꯤ ꯑꯗꯨꯅꯤ ꯀꯤꯕꯅꯦ ꯇꯨꯒ ꯑꯃꯔꯝꯛꯇꯗꯤ ꯏꯃꯥꯟꯅꯕꯤꯗꯨ ꯁꯨꯔꯤ ꯄꯥꯏꯔꯒ ꯂꯩ ꯍꯥꯏꯕꯛꯇ ꯀꯅꯥꯅ ꯈꯪ ꯀꯔꯤ ꯇꯧꯕꯅꯤ ꯑꯗꯨꯒꯤ ꯃꯣꯏꯗꯣ ꯑꯗꯨꯗ ꯂꯩꯕ ꯂꯣꯏ ꯇꯣꯛꯈ꯭ꯔꯕꯅꯤ
ꯑ ꯑꯗꯨꯒꯨꯝꯕꯗꯨꯗꯤ ꯂꯩꯇꯕ ꯐꯩꯗ ꯍꯥꯏꯗꯤ ꯍꯌꯦꯡꯋꯥꯣꯏ ꯑꯗꯨꯅ ꯍꯦꯟꯅ
ꯑꯗꯨꯅꯦ ꯅꯨꯄꯥꯅꯕꯥꯎ ꯄꯨꯡ ꯕꯥꯔꯣ ꯇꯦꯔꯣꯗ ꯅꯨꯄꯤꯒꯤ ꯌꯨꯝꯗ ꯆꯠꯂꯒ ꯊꯣꯡ ꯊꯤꯜꯂꯒ ꯔꯨꯝꯖꯩ ꯀꯩ ꯇꯧꯁꯦ ꯀꯔꯤꯅꯣ ꯍꯥꯏꯕꯅꯤꯅ
ꯃꯥꯏ ꯋꯥꯥꯈꯜꯂꯣꯟꯗꯨꯁꯨ ꯌꯥꯏ
ꯑꯗꯨꯅꯦ ꯑꯍꯟ ꯍꯅꯨꯄꯥ ꯑꯣꯏꯔꯒ
ꯃꯥꯅꯦ ꯑꯉꯥꯡꯐꯥꯎ ꯈꯪꯉꯦ ꯍꯣꯏ ꯅꯍꯥꯅꯒ ꯌꯥꯝ ꯀꯥ ꯍꯦꯟꯅ ꯍꯤꯗꯥꯛ ꯂꯥꯡꯊꯛ ꯊꯛꯇꯅ ꯈꯣꯠꯇꯅ ꯉꯥꯎꯕꯅꯦ ꯍꯥꯏꯗꯤ ꯐꯩ
ꯍꯣꯏ ꯑꯗꯨ ꯑꯣꯏꯔꯗꯤ ꯍꯣꯏ ꯃꯣꯏꯅ ꯆꯦꯛ ꯇꯧꯔꯁꯨ ꯀꯩꯁꯨ ꯀꯥꯏꯗꯦ ꯑꯗꯨꯒꯨꯝꯕꯁꯨ ꯅꯠꯇꯦ ꯏꯁꯇꯨꯗꯦꯟ ꯉꯥꯛꯇ ꯂꯩꯕꯅꯤ ꯍꯥꯏꯝꯅꯤꯗ
ꯎꯝ ꯑꯗꯨ ꯍꯥꯏꯗꯤ ꯅꯨꯄꯤ ꯉꯥꯛꯇ ꯂꯩꯕ ꯑꯣꯏꯇꯥꯔꯗꯤ ꯃꯣꯏꯒꯤ ꯍꯧꯖꯤꯛ ꯀꯤ ꯃꯥꯒꯤ ꯅꯨꯄꯥꯗꯨꯒꯤ ꯅꯨꯄꯤꯅꯤ ꯈꯪꯗꯦ ꯅꯠꯇ꯭ꯔꯒ ꯃꯥꯒꯤ ꯃꯆꯥꯅꯤ ꯈꯪꯗꯦ ꯃꯥꯒꯤ ꯃꯆꯥꯨꯟ ꯅꯨꯄꯤꯅꯤ ꯈꯪꯗꯦ ꯑꯗꯨꯒꯨꯝꯕ ꯑꯃ ꯇꯧꯔꯀꯥꯟꯗ ꯇꯧꯕꯤꯒꯗꯕꯅꯦꯕ
ꯎꯝ ꯃꯥ ꯅꯨꯄꯤꯗꯨꯁꯨ ꯀꯩꯊꯦꯜ ꯐꯝꯕꯒꯤ ꯅꯨꯡꯇꯤꯒ ꯑꯗꯨꯝ ꯆꯠꯂꯨ ꯅꯨꯡꯗꯥꯡꯗ ꯑꯗꯨꯝ ꯍꯜꯂꯛꯕ ꯃꯥꯢ ꯅꯨꯄꯤꯁꯨ ꯋꯥ ꯉꯥꯡꯕ ꯉꯝꯗꯦ
ꯎꯝ ꯍꯥꯏꯗꯤ ꯅꯨꯄꯤꯒꯤ ꯑꯣꯏꯇꯥꯔꯗꯤ ꯑꯦꯅꯤ ꯑꯩꯈꯣꯏ ꯑꯦꯅꯤ ꯖꯒꯥ ꯈꯨꯗꯤꯡꯃꯛꯇ ꯅꯨꯄꯤꯗ ꯀꯩꯅꯣꯃ ꯆꯦꯛ ꯇꯧꯅꯕꯒꯤ ꯇꯧꯅꯤ ꯈꯪꯗꯦ ꯑꯗꯨꯝ ꯅꯨꯄꯤꯅ ꯇꯧꯒꯗꯕꯅꯤꯗꯅ ꯍꯥꯏ ꯑꯩꯈꯣꯏ ꯅꯨꯄꯥꯅ ꯍꯦꯛꯇ ꯐꯠ ꯐꯠ ꯖꯣꯠ ꯖꯣꯠ ꯇꯧꯕ ꯀꯥꯟꯗ ꯍꯦꯛꯇ ꯌꯥꯗꯕ ꯃꯇꯥꯡ ꯌꯥꯎꯑꯦꯕ
ꯑꯥ ꯑꯗꯨ ꯅꯨꯄꯥꯥꯗꯨꯗꯤ
ꯇꯧꯈ꯭ꯔꯥꯝꯅꯤ ꯑꯗꯨ ꯌꯥꯝ ꯍꯩꯅꯗꯦ
ꯎꯝ ꯍꯩꯒ ꯍꯩ ꯍꯩꯒꯗꯤ ꯍꯩꯒꯗꯤ ꯆꯥꯔꯣꯏꯗ꯭ꯔꯣ ꯅꯣꯏꯗꯤ
ꯍꯥ
ꯍꯣꯔꯦꯟ ꯍꯩꯒꯗꯤ ꯆꯥꯕ ꯌꯥꯎꯔꯣꯏꯗ꯭ꯔꯕ
ꯍꯩ ꯂꯩꯇ꯭ꯔꯦ
ꯎꯝ ꯑꯗꯨꯋꯥꯢꯗ ꯄꯥꯟꯗ꯭ꯔꯣ ꯍꯥꯏꯁꯦ
ꯄꯥꯟꯕꯨꯗꯤ ꯄꯥꯜꯂꯦ ꯑꯗꯨꯕꯨ ꯃꯣꯏ ꯃꯣꯏ ꯃꯣꯏꯒꯤ ꯂꯩꯕꯅꯤꯅꯀꯣ
ꯎꯝ ꯑꯗꯨꯝ ꯂꯝꯕꯤ ꯃꯄꯥꯟꯗ ꯑꯗꯨꯝ ꯑꯇꯣꯞꯄ ꯄꯥꯟꯕꯗꯨ ꯐꯖꯅ ꯑꯗꯨꯝ ꯍꯥꯏꯔꯒ ꯈꯔ ꯆꯥꯒꯦ ꯈꯣꯠꯀꯦ ꯍꯥꯏꯕꯗ ꯑꯗꯨꯝ ꯌꯥꯕꯅꯤ
ꯊꯤꯜꯂꯛꯑꯣ ꯍꯣꯏ ꯎꯝ ꯊꯤꯜꯂꯛꯑꯣ ꯍꯥꯏꯕ
ꯎꯝ ꯍꯧꯖꯤꯛꯇꯤ ꯊꯣꯡꯗ꯭ꯔꯤ ꯊꯣꯡꯉꯀꯥꯟꯗ ꯄꯤꯔꯛꯀꯦ
ꯍꯣꯏ ꯊꯣꯡꯕ ꯃꯇꯝꯗ ꯄꯤꯔꯛꯑꯣ
ꯌꯥꯝ ꯄꯤꯒꯗꯕꯅꯦ ꯏꯃꯥꯟꯅꯕꯤꯒ ꯆꯥꯒꯅꯤ ꯏꯃꯥꯟꯅꯕꯤꯁꯨ ꯎꯇꯤ ꯌꯥꯝ ꯄꯥꯝꯕꯅꯦ ꯑꯩꯈꯣꯏꯗꯤ ꯎꯇꯤ ꯊꯣꯡꯉꯗꯤꯀꯣ ꯑꯁ ꯑꯍꯨꯝ ꯈꯛꯇꯅꯤ ꯆꯥꯒꯗꯕ
ꯎꯝ
ꯑꯩꯈꯣꯏꯗ ꯎꯇꯤ ꯊꯣꯡꯉꯗꯤ ꯄꯨꯟ ꯄꯨꯨꯨꯟꯅ ꯑꯗꯨꯝ ꯆꯥꯕꯅꯤ
ꯊꯤꯜꯂꯛꯀꯦ ꯊꯤꯜꯂꯛꯀꯦ ꯑꯩ
ꯈꯪꯗ꯭ꯔꯦꯗꯣ
ꯑꯩꯈꯣꯏ ꯑꯩꯈꯣꯏ ꯏꯇꯩꯃ ꯑꯗꯨ ꯎꯇꯤ ꯊꯣꯡꯕ ꯈꯣꯠꯄ ꯐꯖꯅ ꯍꯩꯌꯦꯕ
ꯍꯣꯏ ꯑꯗꯨꯅꯦ ꯅꯣꯏ ꯊꯣꯡꯕꯗꯣ ꯍꯥꯎꯑꯦꯕ
ꯎꯝ ꯃꯥꯅ ꯊꯣꯡꯕꯗꯨꯗꯤ ꯑꯩꯈꯣꯏ ꯃꯥꯍꯣꯏꯅ ꯑꯩꯈꯣꯏꯒꯤ ꯏꯃꯥꯈꯩꯅ ꯊꯣꯡꯕꯗꯨꯒꯁꯨ ꯈꯦꯠꯅꯩꯌꯦꯕ
ꯎꯝ
ꯍꯣꯏ ꯌꯥꯝ ꯍꯥꯎꯋꯦ ꯑꯁ ꯁꯥꯕ ꯍꯧꯥꯎꯔꯦ ꯑꯃꯨꯛ
ꯎꯝ ꯑꯗꯨ ꯀꯩꯅꯣ ꯅꯣꯏꯗꯨꯗꯤ ꯀꯩꯅꯣ ꯑ ꯐꯦꯟꯒꯨꯝꯕ ꯄꯥꯟꯗ꯭ꯔꯣ
ꯑ ꯄꯂꯦ ꯁꯇꯦꯟ ꯐꯦꯟ ꯁꯇꯦꯟ ꯐꯦꯟ ꯂꯩꯅꯦ ꯕ꯭ꯔꯦꯁꯟ ꯁꯦꯟꯗ ꯌꯥꯎ ꯀꯥꯟꯕꯗꯨꯣ ꯄꯥꯏꯅꯤꯡꯕꯥ ꯅꯒꯤ ꯋꯤꯟꯗꯣꯗꯒꯤ ꯅꯨꯡꯁꯤꯠ ꯋꯤꯟꯗꯣꯗꯒꯤ ꯅꯨꯡꯁꯤꯠ ꯂꯥꯛꯄꯗ ꯑꯗꯨ ꯇꯧꯔꯦ
ꯎꯝ ꯍꯥꯏꯗꯤ ꯑꯗꯨꯝ ꯐꯦꯟꯅꯤ ꯈꯪꯗꯦ ꯀꯩꯅꯣꯝꯃ ꯌꯥꯎꯗ꯭ꯔꯗꯤ ꯂꯩꯕ ꯉꯝꯃꯣꯏ
ꯎꯝ ꯏꯗꯤ ꯀꯁ ꯑꯣꯧꯗꯗ
ꯑꯣ ꯋꯤꯟꯗꯣꯗꯒꯤ ꯅꯨꯡꯁꯤꯠ ꯋꯤꯟꯗꯣꯗꯒꯤ ꯀꯔꯤꯅꯣ ꯅꯨꯡꯁꯤꯠ ꯏꯪꯕꯗꯣ ꯂꯥꯛꯑꯦ ꯍꯥꯏꯕ
ꯑꯗꯨꯕꯨꯗꯤ ꯆꯤꯡꯌꯥ ꯍꯥꯏꯗꯤ ꯆꯤꯡ ꯃꯌꯥ ꯑꯣꯏꯕꯒ ꯑꯗꯨꯋꯥꯏꯗ ꯅꯨꯡꯁꯤꯠ ꯑꯗꯨꯝ ꯑꯏꯪꯕ ꯑꯗꯨꯝ ꯂꯥꯛꯄꯅꯦ
ꯎꯝ ꯑꯗꯨꯒꯤ
ꯍꯥꯏꯗꯤ ꯁ꯭ꯋꯥꯏꯗ ꯌꯨꯝ ꯌꯥꯝ ꯂꯩꯁꯟꯅꯕ ꯒꯥꯔꯤꯒꯤ ꯃꯈꯣꯟ ꯃꯥꯒꯤ ꯅꯨꯡꯁꯤ ꯊꯥꯎ ꯃꯌꯥꯝ ꯖꯒꯥ ꯑꯣꯏꯗ꯭ꯔꯦꯗꯅ ꯍꯥꯏꯗꯤ ꯏꯪꯅ ꯆꯤꯛꯅ ꯂꯩꯕ ꯖꯒꯥꯅꯤꯅ ꯅꯨꯡꯁꯤꯠꯄꯨꯗꯤ ꯅꯨꯡꯉꯥꯏꯔꯝꯃ
ꯑꯦꯗꯨꯅꯤ ꯏꯗꯨꯅꯤ
ꯎꯝ ꯑꯩꯈꯣꯏ ꯁ꯭ꯋꯥꯏꯁꯤꯗꯤ ꯑꯗꯨꯝ ꯍꯋꯥꯒꯤ ꯒꯥꯔꯤ ꯃꯈ ꯈꯣꯟ ꯑꯣꯏꯒꯦꯔꯥ ꯑꯃ ꯃꯩꯈꯨ ꯑꯣꯏꯒꯦꯔꯥ ꯑꯃ ꯑꯣꯏꯒꯦꯔꯥ ꯑꯗꯨꯝ ꯄꯨꯔꯥ ꯀꯩꯅꯣꯗ ꯑꯣꯏꯗꯦꯕ ꯅꯨꯡꯁꯤꯠ ꯑꯁꯦꯡꯕꯗ ꯑꯣꯏꯗꯦꯕ
ꯑ
ꯍꯥꯏꯗꯤ ꯅꯨꯡꯁꯤꯠ ꯑꯁꯦꯡꯕꯗꯣ ꯀꯩꯁꯨ ꯁꯤꯠꯇꯦꯕ ꯁꯋꯥꯏꯗꯔꯗꯤ ꯁꯤꯠꯄꯁꯨ ꯌꯥꯎꯋꯦ
ꯑꯣ ꯉꯥꯛꯈꯣ ꯉꯥꯛꯈꯣ ꯏꯃꯥꯔꯖꯦꯟꯁꯤ ꯀꯣꯜ ꯂꯥꯛꯑꯦ ꯅꯪ ꯑꯃꯨꯛꯇꯪ ꯊꯝꯕꯤꯒꯦꯔꯥ
ꯌꯥꯏ ꯌꯥꯏ
ꯑꯣ ꯑꯣ ꯎꯝ ꯎ